ꯇꯥꯛ
ꯎꯝ ꯑꯩꯗꯤ ꯀꯣꯜ ꯀꯛ
ꯑꯩꯗꯤ ꯀꯣꯜ ꯀꯛ
ꯀꯅꯤ ꯀꯔꯤꯔꯥ ꯀꯣꯜꯒꯨꯝꯕ ꯊꯝꯕ ꯀꯥꯟ ꯇꯨꯠꯀꯨꯝꯕ ꯈꯣꯡꯗꯦꯀꯣ ꯎꯝ
ꯈꯣꯡꯗꯦ ꯈꯣꯡꯗꯦ
ꯅꯥꯍꯟꯗꯤ ꯀꯣꯜ ꯃꯤꯉꯣꯟꯗ ꯀꯣꯜ ꯇꯧꯕ ꯀꯥꯟꯗ ꯔꯤ ꯔꯤꯡ ꯆꯠꯄꯗꯣ ꯀꯣ ꯇꯨꯔ ꯇꯨꯔ ꯇꯧꯔ ꯑꯗꯨꯒ ꯍꯟꯗꯛꯇꯤ ꯇꯨꯃꯤꯟꯅꯒꯣ ꯈꯣꯡꯗꯕꯤꯗ ꯆꯠꯈ꯭ꯔꯦ
ꯑꯩ ꯉꯔꯥꯡ ꯅꯨꯃꯤꯗꯥꯡꯗꯣ ꯅꯪꯁꯤꯒꯤ ꯂꯥꯏꯔꯤꯛ ꯂꯧꯔꯨꯔꯒ ꯆꯦꯛꯁꯨ ꯇꯧꯗꯦ ꯑꯁ ꯉꯥꯛ ꯉꯥꯏꯔꯦ ꯇꯨꯝꯗꯕꯩꯇꯣ ꯅꯗꯤ ꯖꯪꯒꯜ ꯂꯩꯇꯕ꯭ꯔꯣ ꯅꯣꯏ ꯑꯈꯣꯏꯒꯤ ꯖꯪꯒꯜ
ꯑꯆꯤ ꯃꯊꯛꯇꯨ ꯂꯩꯅ ꯑꯈꯣꯏꯒꯤ ꯃꯊꯛꯇꯣ ꯑꯗꯨ ꯌꯥꯝ ꯂꯩꯇ꯭ꯔꯦꯗ ꯂꯝꯕꯤ ꯁꯦꯝꯕꯒ ꯀꯔꯤꯒ ꯍꯥꯟꯅꯗꯤ ꯌꯥꯝ ꯍꯧꯕꯅꯦ ꯂꯣꯏ ꯊꯨꯒꯥꯏꯒꯔꯦ ꯍꯧꯖꯤꯛꯇꯤ
ꯑꯩꯩꯅꯉꯟꯗ ꯏꯁꯤꯡ ꯀꯛꯃꯟꯕꯒꯤ ꯃꯥꯜꯂꯦ ꯅꯣꯏꯒꯤꯁꯦ ꯅꯣꯏ ꯈꯨꯟ ꯂꯝ ꯆꯥꯎꯗꯕ ꯃꯥꯜꯂꯦꯀꯣ
ꯆꯥꯎꯗꯦ ꯌꯥꯝ ꯑꯥ ꯔꯣꯝꯗ ꯆꯥꯎꯋꯦ ꯌꯥꯝ ꯆꯕ ꯂꯥꯝ ꯂꯥꯞꯄꯔꯣꯝꯗ
ꯅꯥꯄꯔꯣꯝ ꯍꯥꯏꯗꯤ ꯅꯣꯏ ꯈꯨꯟ ꯀꯗꯥꯏꯗ ꯂꯝꯗ ꯂꯩꯔꯤꯕꯅꯤ
ꯃꯊꯛꯂꯣꯝꯗ ꯆꯥꯡꯅꯥꯏꯒ ꯊꯣꯃꯦꯟꯂꯥꯡ ꯂꯩꯕꯟ
ꯑꯣ ꯅꯣꯏ ꯃꯅꯤꯡꯔꯣꯝ ꯁꯥꯏꯠꯇꯣ ꯆꯤꯡꯗꯨꯝ ꯍꯦꯜꯂ ꯆꯠꯄ꯭ꯔꯣ
ꯑꯗꯨꯗꯒꯤ ꯑꯗꯨꯝ ꯀꯥꯒꯤꯗꯧꯕ ꯎꯝ
ꯑꯗꯨꯗ ꯅꯣꯏ ꯋꯥꯇꯔꯐꯣꯜ ꯃꯥ ꯂꯩꯇ꯭ꯔꯥ ꯑꯗꯨꯅ ꯂꯝꯕꯤꯗꯣ ꯀꯗꯥꯏꯔꯣꯝ ꯆꯠꯄ꯭ꯔꯣ
ꯑꯁꯣꯝ ꯀꯩꯅꯣꯔꯣꯝꯗꯒꯤ ꯆꯪꯕꯁꯨ ꯌꯥꯏ ꯁꯣꯝꯗꯒꯤ ꯑꯈꯣꯏꯔꯣꯝꯗ ꯆꯠꯄꯖ ꯌꯥꯏꯑꯗꯣ ꯀꯣꯛ ꯊꯥꯔꯗꯩ ꯆꯪꯕꯁꯨ ꯌꯥꯝ ꯃꯥꯜꯂꯦ
ꯑꯩꯉꯣꯟꯗ
ꯗꯣꯝꯗꯅ ꯂꯣꯛꯇꯒꯤ ꯀꯥꯒꯤꯗꯧꯕ ꯁꯣꯝꯗꯅ ꯆꯤꯡꯗꯒꯤ
ꯅꯣꯏꯔꯣꯝꯗ ꯆꯠꯄꯗꯗꯤ ꯀꯃꯥꯏꯅ ꯂꯝꯕꯤꯗꯣ ꯆꯤꯡ ꯀꯥꯕ꯭ꯔꯕ
ꯇꯣꯠ ꯆꯤꯡ ꯃꯇꯣꯟꯅ ꯀꯥꯈꯠꯂꯛ ꯑꯃꯨꯛ ꯀꯨꯝꯗꯗꯧꯕ
ꯑꯣ ꯑꯣ ꯑꯣ ꯃꯣꯏꯒꯤꯅ ꯂꯣꯛ ꯑꯗꯨꯝ ꯏꯜꯂ ꯆꯠꯀꯦꯗꯧꯅꯦꯕ
ꯎꯝ
ꯆꯠꯄꯗꯤ ꯌꯥꯕꯅꯦ ꯃꯔꯛꯇꯤ ꯁꯃꯥꯔꯛ ꯁꯝꯃꯔꯗꯩ ꯏꯁꯤꯡ ꯇꯥꯏꯌꯦꯀꯣ ꯑꯗꯣ
ꯏꯁꯤꯡ ꯇꯥꯕ ꯍꯥꯏꯖꯦ ꯍꯧꯖꯤꯛ ꯇꯥꯗꯦ ꯇꯥꯗꯦ ꯖꯨꯟ ꯖꯨꯂꯥꯏ ꯈꯛꯇꯅꯤ
ꯑꯣꯍꯣ ꯑꯗꯨꯗꯤ ꯅꯣꯡ ꯆꯨꯕꯝ ꯇꯝ ꯆꯠꯀꯦꯗꯧꯕꯅꯤꯅꯦ
ꯎꯝ
ꯑꯗꯨꯗꯤ ꯂꯝꯕꯤꯗꯤ ꯅꯥꯟꯒꯅꯤꯍꯦ ꯑꯗꯨꯗꯤ ꯆꯜꯂꯗꯤ
ꯎꯝ
ꯑꯁꯦꯡꯕ ꯍꯟꯗꯛꯇꯤ ꯀꯩꯅꯣ ꯆꯠꯁꯦꯀꯣ ꯑꯟꯗ꯭ꯔꯣ ꯀꯩꯅꯣ ꯆꯦꯔꯤ ꯕ꯭ꯂꯣꯁꯝ ꯁꯥꯠꯄꯥ ꯋꯤꯟꯇꯔ ꯁꯤꯖꯟꯗ ꯑꯣꯛꯇꯣꯕꯔꯒꯨꯝꯕꯗ ꯁꯥꯠꯂꯦ ꯀꯦ ꯃꯤꯅꯤꯠꯇ꯭ꯔꯣ
ꯎꯝ ꯆꯠꯁꯦ
ꯑꯗꯣ ꯑꯩꯈꯣꯏ ꯁ꯭ꯀꯨꯜꯒꯤ ꯆꯠꯍꯟꯗ꯭ꯔꯥꯁꯨ ꯑꯗꯨꯝ ꯆꯠꯁꯦ ꯄ꯭ꯔꯥꯏꯚꯦꯠ ꯄ꯭ꯂꯥꯟꯇ
ꯎꯝ ꯌꯥꯎꯅꯤꯡꯕ ꯃꯤ ꯌꯥꯎ ꯌꯥꯅꯤꯅ
ꯍꯥꯥ
ꯌꯥꯎꯅꯤꯡꯕꯥ ꯃꯤ ꯌꯥꯎ ꯌꯥꯅꯤ ꯍꯥꯏꯌꯣ
ꯑꯗꯣ ꯍꯣꯏ ꯀꯦꯕ ꯑꯃꯇ ꯊꯝ ꯁꯏꯦ ꯑꯗꯨꯁꯨ ꯃꯣꯏꯗꯤꯝ ꯐꯣꯟꯇꯣꯞꯄ ꯆꯠꯅꯤꯡꯉꯦ ꯑꯗꯨꯅꯃꯠ ꯆꯠꯅꯤꯡꯉꯦ ꯑꯩꯅ ꯆꯠꯅꯤꯡꯕꯁꯦ ꯆꯍꯤ ꯑꯅꯤ ꯑꯍꯨꯝ ꯐꯥꯔꯛꯈ꯭ꯔꯦ ꯍꯟꯗꯛꯇꯤ ꯆꯠꯇꯕ ꯁꯨꯛ ꯌꯥ ꯌꯥꯔꯔꯣꯏ
ꯌꯥꯏ ꯌꯥꯏ ꯆꯠꯆꯤ ꯆꯠꯆꯤ
ꯅꯪ ꯀꯣꯟ ꯐꯦꯡꯕ ꯂꯣꯏꯗ꯭ꯔꯤ
ꯂꯣꯏꯗ꯭ꯔꯤ ꯂꯣꯏꯗ꯭ꯔꯤ ꯏꯁ ꯑꯈꯣꯏ ꯀꯣꯟꯗꯤꯅꯦ ꯀꯣꯝꯕꯅꯦꯇ ꯅꯣꯏ
ꯁꯣꯅꯤꯌꯥ ꯁꯣꯅꯤꯌꯥ ꯁꯣꯅꯤꯌꯥ ꯏꯁꯄꯦꯂꯤꯡ ꯐ ꯐꯖꯅ ꯂꯥꯟꯕ ꯖꯥꯠꯅꯤ
ꯑꯗꯨꯗꯤ ꯌꯥꯝ ꯀꯦꯌꯔꯂꯦꯁ ꯍꯟꯗꯛꯇꯤ
ꯌꯥꯗ꯭ꯔꯦ
ꯌꯥ ꯃꯥ ꯕꯣꯔꯤꯡ ꯆꯨꯈꯔꯥꯕ ꯃꯥꯜꯂꯤꯗ ꯑꯩꯅ ꯈꯟꯕꯗꯥ
ꯎꯝ ꯅꯥꯏꯟꯇꯤ ꯌꯥꯎꯗꯕ ꯋꯥꯅꯤꯗ
ꯅꯪꯁꯦ ꯕꯣꯔꯤꯡ ꯆꯨꯔꯝꯈ꯭ꯔꯅꯤ ꯔꯝꯅꯤꯡ ꯈꯣꯏ ꯂꯣꯏꯅ ꯆꯠꯈ꯭ꯔꯕꯅꯤꯅ
ꯈꯪꯗꯦ ꯑꯗꯨꯒꯤ ꯑꯣꯏꯕ ꯖꯠꯂꯥ
ꯍꯟꯗꯛ ꯄꯤꯛꯅꯥ ꯁꯥꯔꯅꯤ ꯑꯗꯨꯒ ꯃꯤꯅ ꯂꯥꯏꯔꯤꯛ ꯀꯔꯤ ꯀꯔꯤ ꯍꯥꯏꯔꯤ ꯇꯟꯕꯒꯤꯅꯦꯔꯥ ꯈꯨꯝꯒꯅꯤꯕ ꯍꯦꯛꯇ ꯃꯥꯟꯅꯗꯣ ꯍꯟꯗꯛꯇꯤ ꯊꯔꯣꯏ ꯈꯨꯅꯤꯡꯉꯥꯏ ꯃꯇꯝꯁꯨ ꯂꯩꯇꯦꯀꯣ ꯂꯧꯕꯨꯛ ꯈꯣꯏꯁꯦ
ꯂꯩꯇꯦ ꯂꯧꯅ ꯍꯥꯟꯒ꯭ꯔꯦ
ꯈꯖꯅ ꯀꯔꯤꯔꯥ ꯆꯨꯗꯕꯅꯤꯅ ꯃꯤ ꯍꯦꯛ ꯇꯧꯕꯒ ꯍꯦꯛꯇ ꯇꯧꯑꯣ ꯍꯣꯏ ꯀꯨꯝꯁꯤꯗꯤ ꯁꯨꯞꯆꯠ ꯆꯠꯇ꯭ꯔꯦ ꯊꯧꯔꯣꯏ ꯈꯨꯟꯕꯁꯨ ꯂꯥꯁ ꯏꯌꯥꯔꯒꯤ ꯆꯦꯂꯤꯕꯥꯅꯤ ꯆꯠꯄꯅꯦ
ꯅꯍꯥꯟ ꯑꯩꯅ ꯑꯩꯈꯣꯏ ꯗꯣꯝꯆꯥ ꯍꯣꯏ ꯆꯠꯂꯨꯕꯗꯣ
ꯎꯝ
ꯈꯨꯗꯦꯡ ꯑꯃꯃꯝꯒ ꯈꯨꯜꯂꯦ ꯃꯤ ꯌꯥꯝꯅ ꯗꯧ ꯗꯧꯗꯣ ꯄꯤꯛ ꯄꯤꯛ ꯊꯟꯅ ꯈꯨꯟ ꯑꯩꯈꯣꯏ ꯆꯠꯇꯦ ꯁꯨꯝ ꯃꯤꯅ ꯍꯥꯏꯔꯛꯄ꯫
ꯃꯣꯏꯗ ꯁꯣꯝꯗꯗꯤ ꯉꯥꯁꯨ ꯌꯥꯝ ꯂꯩꯌꯦ꯫
ꯀꯔꯤꯅꯣ ꯃꯣꯏ ꯂꯧꯗ ꯍꯥꯔꯒꯨꯝꯕ ꯁꯤꯅ
ꯈꯪꯗꯦ꯫
ꯋꯥꯈꯜꯅ ꯁꯥꯕ ꯃꯃꯤꯡ ꯍꯥꯏꯗꯅ ꯃꯀꯣꯛꯅ ꯁꯥꯕ ꯃꯃꯤꯡ
ꯀꯅꯥꯔ
ꯍꯣꯏꯅꯤꯅꯦ ꯃꯠ
ꯃꯀꯣꯛꯅ ꯁꯥꯕ ꯃꯃꯤꯡ ꯑꯩ ꯅꯣꯛꯅꯤꯡꯉꯦ꯫
ꯑꯣꯀꯦꯁꯨ ꯄꯦꯄꯔ ꯃꯉꯥꯇ ꯋꯥꯠꯊ꯭ꯔꯦ ꯍꯥꯏꯍꯧꯕꯅꯤꯅ꯫
ꯎꯝ
ꯅꯨꯄꯥꯍꯣꯏꯁꯤ ꯍꯧꯔꯝꯃꯣꯏ
ꯀꯁꯃꯤꯔꯤ ꯁꯟ ꯏꯔꯝꯗꯦ꯫
ꯄꯁ ꯃꯥꯛ ꯌꯧꯔꯝꯗ ꯐꯕ꯫
ꯎꯝ ꯀꫭꯏꯁꯟ ꯂꫭꯏ ꯀꯣꯄꯤ ꯇꯧꯔ ꯊꯝ
ꯑꯩꯅ ꯑꯗꯨꯒꯤ ꯑꯩꯅ ꯃꯃꯥꯗ ꯑꯗꯨꯗꯤ ꯊꯥꯎꯤ ꯃꯅꯨꯡ ꯉꯥꯛꯇ ꯌꯧꯍꯟꯒꯦ ꯍꯥꯏꯕꯅꯦ꯫
ꯑꯣ꯫
ꯁꯨꯇꯤ ꯂꯣꯏꯗꯦ ꯑꯩ ꯉꯠꯇ꯭ꯔꯥ ꯃꯌꯥꯝ ꯂꯥꯛꯑꯗꯤ ꯉꯝꯗꯦꯕ ꯃꯥꯗꯤ ꯀꯗꯥꯏꯗꯒꯤ ꯃꯥꯡꯉꯤꯅ ꯑꯗꯨ ꯄꯥꯎ ꯑꯗꯨꯝ ꯁꯤꯟ
ꯌꯥꯔꯣꯏ ꯃꯁꯥꯅ ꯄꯥꯕ ꯍꯩꯖꯕ ꯑꯣꯏꯗꯤ ꯐꯩ꯫
ꯎꯝ
ꯔꯥꯆꯦꯜꯉꯣꯟꯗ ꯂꯧꯎꯗꯕ꯭ꯔꯣ ꯔꯥꯆꯦꯜꯉꫭꯟꯗ꯫
ꯃꯥꯅꯦ ꯃꯆꯦꯠ ꯀꯩꯅꯣ ꯈꯣꯏꯒ ꯄꯒ ꯃꯥꯜꯂꯦ ꯃꯆꯦ ꯈꯣꯏꯒ꯫ ꯃꯆꯦ
ꯀꯔꯤ꯫
ꯑꯣ ꯑꯣ ꯑꯣ꯫
ꯀꯩꯗꯧꯉꯥꯏ ꯄꯤꯒꯦꯔꯥ ꯋꯦꯅꯁꯗꯦ ꯄꯤꯗꯧꯔꯦ
ꯊꯧ ꯌꯥꯗ꯭ꯔꯣ
ꯃꯣꯏꯗꯤ ꯀꯩꯅꯣ ꯇꯧ
ꯎꯝ
ꯅꯍꯥꯟꯗꯤ ꯉꯁꯤ ꯇꯧꯕꯗꯣ ꯍꯌꯦꯡꯅꯦꯕ ꯍꯪꯆꯤꯠꯀꯨꯝꯕ ꯄꯤꯒꯅꯦꯕ ꯄꯩꯁꯥꯗꯣ
ꯇꯟꯂꯦ ꯑꯩ ꯈꯨꯗꯛꯁꯤꯗ ꯄꯥꯝꯃꯤ
ꯌꯨꯝꯁꯨ ꯌꯥꯝ ꯃꯣꯜꯂꯦ ꯅꯣꯡ ꯆꯨꯕꯅꯤꯅ ꯃꯣꯠꯀꯦꯁꯨ